ꯇ
ꯑꯣ ꯇꯥꯔꯔꯕꯧ
ꯑꯣꯏ ꯇꯥꯏꯌꯦ
ꯀꯩꯗꯧꯔꯤ ꯏꯅꯣ
ꯑ ꯂꯥꯏꯔꯤꯡ ꯏꯔꯥꯒ ꯂꯩ
ꯑꯁ ꯂꯥꯏꯔꯤꯛ ꯏꯔꯒ ꯐꯣꯟꯗ ꯋꯥꯔꯤ ꯁꯥꯟꯅꯕꯒꯤ ꯃꯇꯝ ꯃꯇꯝ ꯌꯥꯕ꯭ꯔꯣꯅꯦ
ꯍ ꯍꯥꯏ
ꯅꯪꯅꯤꯅꯦ ꯌꯥꯅꯅ ꯄ꯭ꯔꯤꯊꯤꯕꯤꯁꯤꯗ ꯊꯦꯡꯅꯕ ꯂꯥꯏꯔꯤꯛ ꯏ ꯏꯔꯒ ꯋꯥꯔꯤ ꯁꯥꯕ ꯌꯥꯅꯤꯉ ꯍꯥꯏ
ꯎꯝ
ꯑꯣ ꯆꯥꯛꯀꯤ ꯆꯥꯔꯕꯣ
ꯍꯣꯏ ꯆꯥꯔꯦ ꯅꯈꯣꯏꯗꯤ ꯆꯥꯔꯕ꯭ꯔꯣ
ꯍ ꯑꯩꯈꯣꯏꯗꯤ ꯆꯥꯔꯦ ꯅꯪꯗꯤ ꯀꯔꯤ ꯃꯊꯦꯜ ꯐꯨꯗꯠꯈ꯭ꯔꯦ ꯉꯁꯤꯗꯤ
ꯑꯁꯤꯗꯤ ꯌꯦꯡ
ꯑ ꯌꯦꯅꯤꯡ ꯉꯥꯛꯇꯅꯤ ꯀꯣꯂ ꯆꯥꯕꯤꯁꯤꯡꯁꯦ ꯀꯥꯏ ꯈꯪꯈ꯭ꯔꯦꯗ
ꯅꯪꯗꯤ
ꯑꯩꯗꯤ ꯑꯩꯁꯨ ꯌꯦꯟꯗꯤ ꯌꯦꯟꯅꯅꯦꯦꯕ ꯑꯩꯒꯤꯗꯨꯅ ꯑꯃꯨꯛ ꯌꯦꯟꯗꯦ ꯑꯃ ꯑꯣꯟꯈ꯭ꯔꯕ
ꯑꯣ
ꯉ ꯅ ꯂꯩꯔꯤꯅꯣ ꯊꯗꯔꯣ
ꯑ ꯑꯩꯒꯤ ꯃꯔꯨꯁꯨ ꯂꯩꯌꯦ ꯏꯃꯥꯟꯅꯕꯤꯁꯨ ꯂꯩ
ꯎꯝ ꯎꯝ
ꯑꯪ ꯍꯧꯖꯤꯛ ꯊꯤ ꯈꯔꯤ ꯊꯣꯡꯕ꯭ꯔ ꯍꯣꯏ ꯇꯥꯏꯌꯦ
ꯅꯪꯒꯤ ꯂꯥꯁ ꯗꯤꯖꯤꯠꯇꯨ ꯀꯔꯝꯕꯣꯏ ꯍꯥꯏꯔꯛꯑꯣꯅꯦ
ꯏꯂꯁ ꯇꯆꯦ
ꯎꯝ
ꯍ ꯍꯦ ꯍꯥꯏꯥꯏꯕ
ꯅꯪꯒꯤ ꯂꯥꯁ ꯗꯤꯖꯤꯠꯗ
ꯑꯁ ꯇꯆ꯭ꯔ ꯑꯩꯈꯂꯁꯇ ꯆꯇꯤ ꯋꯥꯟ ꯇꯨ
ꯑꯣ ꯋꯥꯟ ꯇꯨ ꯈꯪꯉꯦ ꯈꯪꯉꯦ ꯌꯥꯏ ꯌꯥꯔꯦ ꯌꯥꯔꯦ ꯆꯨꯝꯃꯦ ꯆꯃꯦ ꯑꯩꯅ ꯊꯤꯔꯤꯕꯗꯨꯒ ꯑꯩꯅ ꯈꯜꯂꯤꯕꯗꯨꯒ ꯆꯨꯝꯃꯦ ꯑꯗꯨ ꯑꯦꯇꯥꯔꯗꯤ ꯅꯪ ꯂꯥꯏꯔꯤꯛ ꯏꯕꯅꯦꯕꯀꯣ
ꯑꯣꯏ ꯅ ꯀꯔꯤ ꯇꯣꯡꯕ꯭ꯔ ꯀꯔꯤ ꯇꯣꯡꯕ꯭ꯔ ꯀꯜꯂꯤ
ꯑꯩꯗꯣ ꯅꯪ ꯀꯣꯜ ꯇꯧꯔꯛꯑꯅꯤ ꯁꯨꯡꯁꯣꯏ ꯁꯣꯏꯗꯅ ꯈꯪꯕꯒꯤ ꯑꯩ ꯉꯥꯏꯔꯤꯅꯤꯅꯦ
ꯎꯝ
ꯅꯪꯒꯤ ꯐꯣꯇꯣꯗꯗꯤ ꯅꯣꯛꯑꯒ ꯂꯩꯑꯦꯕ ꯑꯗꯣ ꯋꯥꯔꯤꯗꯨꯅ ꯅꯪ ꯀꯩꯒꯔꯥ
ꯈꯟꯗꯦ
ꯃꯄꯥꯟ ꯊꯣꯡꯒꯤ ꯁꯛꯇꯝꯗꯤ ꯅꯣꯛꯑꯦ ꯃꯅꯨꯡꯗꯒꯤꯗꯤ ꯅꯣꯛꯇꯦ ꯀꯃꯥꯏꯅꯔꯣ
ꯍ ꯑꯗꯗꯏꯁꯨꯨ
ꯅꯪꯗꯤ ꯉꯁꯤ ꯀꯩꯀꯩ ꯇꯧꯔꯒꯦ
ꯑꯁꯤꯁꯤꯗꯤ ꯑꯣꯜ ꯈꯒ ꯎꯝ ꯀ꯭ꯂꯥꯁ ꯆꯠꯂꯦ ꯑꯗꯨꯒ ꯑ ꯆꯥꯛ ꯆꯥꯔꯦ ꯑꯗꯨꯒ ꯋꯥꯀꯤꯡ ꯆꯠꯂꯦ
ꯎꯝ
ꯍꯧꯖꯤꯛꯇꯤ ꯆꯠ ꯆꯔꯒ ꯂꯩꯔꯛꯏ ꯆꯂ
ꯑꯑꯅꯦ
ꯍꯣꯏ ꯅꯟꯦ
ꯑꯩꯗꯤ ꯉꯁꯤꯁꯦ ꯏꯃꯥꯟꯅꯕ ꯈ꯭ꯋꯥꯏꯗ ꯀꯣꯏꯕ ꯆꯠꯂꯒ ꯑꯃꯨꯛ ꯑꯩꯈꯣꯏ ꯉꯥ ꯈꯣꯏ ꯊꯥꯛꯏꯗꯣ ꯉꯥ ꯐꯥꯕꯒꯤ ꯈꯣꯏ ꯊꯥꯛꯄꯗꯨ ꯑꯗꯨꯃꯥꯏꯅ ꯇꯧꯕꯗꯣ
ꯎꯝ
ꯑꯗꯨ ꯇꯧꯔꯦ ꯑꯗꯨꯒ ꯑꯃꯨꯛ ꯌꯨꯝ ꯍꯜꯂꯛꯑꯒ ꯏꯔꯨꯕ ꯂꯣꯏꯔꯒ ꯆꯥꯛ ꯆꯥꯊꯣꯛꯑꯦ ꯆꯥꯛ ꯆꯥꯊꯣꯛꯄ ꯃꯇꯨꯡꯗ ꯐꯃꯨꯡꯗ ꯍꯤꯞꯄꯦ ꯍꯤꯞꯄ ꯂꯣꯏꯔꯒ ꯋꯥꯔꯤ ꯀꯅꯥ ꯀꯅꯥ ꯗꯣ ꯁꯥꯔꯦ ꯁꯥꯕ ꯂꯣꯏꯔꯒ ꯅꯪꯒꯤ ꯁꯦꯔꯤꯁ ꯌꯧꯕꯗꯨꯗ ꯅꯪ ꯉꯥꯏꯔꯦ
ꯑ ꯑꯗꯨꯗꯤ ꯋꯥꯟ꯭ꯔꯣ
ꯑꯥ
ꯋꯥꯕ꯭ꯔꯣ ꯑꯣ
ꯀꯥꯏꯔꯤꯒꯦ ꯋꯥꯕ ꯌꯥꯕ꯭ꯔꯣꯅꯦ
ꯑ
ꯋꯥꯔꯗꯤ ꯂꯣꯏꯔꯦ ꯀꯩꯔꯣ ꯃꯤ ꯋꯥꯔꯗꯤ ꯆꯥꯛ ꯆꯥꯕ ꯐꯪꯗ꯭ꯔꯦ
ꯎꯝ ꯑꯗꯨ ꯅꯪ ꯂꯥꯏꯔꯤꯛ ꯇꯝꯕ꯭ꯔꯥ
ꯑꯩꯔꯣ
ꯍꯣꯏ
ꯍꯣꯏ ꯇꯝꯃꯦ
ꯇꯝꯕ ꯂꯣꯏꯔꯕ꯭ꯔꯥ
ꯂꯣꯏꯗ꯭ꯔꯤꯗ ꯂꯥꯏꯔꯤꯛꯇꯤ ꯇꯝꯕ ꯂꯣꯏꯕ ꯅꯥꯏꯗꯦ ꯍꯥꯏꯕ ꯑꯃ ꯂꯩꯗꯅ
ꯑꯥ ꯃꯥꯅꯤꯁ
ꯂꯥꯏꯔꯤꯛ ꯇꯝꯕ ꯂꯣꯏꯔꯗꯤ ꯄꯨꯟꯁꯤ ꯂꯣꯏꯕꯒ ꯆꯞ ꯃꯥꯟꯅꯩ
ꯃꯥꯅꯤ
ꯎꯝ
ꯅꯪꯗꯤ ꯀꯥꯏꯗ ꯂꯩꯕ꯭ꯔꯣ ꯆꯤꯡꯗ ꯂꯩꯕ꯭ꯔꯣ ꯅꯠꯇ꯭ꯔꯒ ꯑꯦ ꯅꯪꯗꯤ ꯇꯝꯄꯥꯛ ꯇ ꯂꯩꯕ꯭ꯔꯣ ꯅꯠꯇ꯭ꯔꯒ ꯃꯥꯎꯟꯇꯦꯟꯗ ꯂꯩꯕ꯭ꯔꯣ
ꯑꯩꯗꯤ ꯇꯨꯔꯦꯜ ꯗ ꯂꯩꯒꯦ
ꯍꯥ ꯍ
ꯑꯩꯗꯤ ꯄ꯭ꯂꯦꯟ ꯍꯣꯁꯇꯦꯜꯗ ꯂꯩꯌꯦ
ꯑ
ꯇꯌꯦꯅꯦ
ꯎ
ꯐꯩꯌꯦ ꯐꯩꯌꯦ ꯑꯗꯨ ꯑꯣꯏꯔꯗꯤ
ꯍꯣꯏ
ꯅꯨꯡꯉꯥꯏꯕ꯭ꯔꯥ ꯑꯗꯨꯝ ꯂꯩꯕꯗꯤ
ꯍꯣꯏ ꯅꯨꯡꯉꯥꯏꯌꯦ
ꯁꯥꯗ꯭ꯔꯣ
ꯎꯝ ꯍꯧꯖꯤꯛꯇꯤ ꯁꯥꯗꯦ ꯑꯣ ꯀꯦ
ꯍꯣꯏ ꯍꯧꯖꯤꯛꯄꯨꯗꯤ ꯁꯥꯔꯝꯃꯣꯏ
ꯍꯣꯏ ꯃꯣꯏꯒꯤ ꯃꯒꯔ
ꯂꯩꯗꯅ ꯅꯨꯡꯊꯤꯟꯗꯒꯨꯝꯕꯗꯤ ꯁꯥꯕ꯭ꯔꯣ
ꯑꯍꯣꯏ ꯁꯥꯏꯌꯦ ꯑꯗꯨꯗꯤ
ꯑꯣ ꯅꯪꯒꯤ ꯈꯣꯟꯖꯦꯜꯁꯦ ꯌꯥꯡ ꯏꯪ ꯇꯞꯄꯤꯅꯦ ꯑꯁꯦꯡꯕꯁꯨ ꯑꯗꯨꯃꯥꯏꯅ ꯇꯧꯕ꯭ꯔꯣ
ꯍꯥ
ꯅꯪꯒꯤ ꯈꯣꯟꯖꯦꯜꯁꯦ
ꯑꯥ
ꯋꯥꯔꯤ ꯁꯥꯕꯗꯗꯤ ꯌꯥꯡ ꯌꯥꯝ ꯏꯪ ꯇꯞꯄꯦꯕ
ꯑꯥ
ꯑꯗꯣ ꯑꯁꯦꯡꯕꯗꯤ ꯑꯁꯦꯡꯕꯗꯗꯤ ꯑꯗꯨꯃꯥꯏꯅ ꯇꯧꯕ꯭ꯔꯣ
ꯍꯣꯏ
ꯁꯦꯡꯕꯁꯨ ꯑꯗꯨꯃꯥꯏ ꯇꯧꯔꯗꯤ ꯑꯁ ꯌꯥꯝꯅ ꯀ꯭ꯌꯨꯇꯤ ꯀ꯭ꯌꯨꯇꯤ ꯐꯦꯁ ꯄꯨꯔꯝꯒꯗꯧ ꯃꯥꯜꯂꯦꯅꯦ
ꯑꯌꯥ
ꯑꯦꯠꯇ꯭ꯔꯣ
ꯈꯟꯗꯦ ꯈꯟꯗꯦ ꯗ
ꯎ ꯑꯗꯨ ꯅꯪ ꯍꯌꯦꯡ ꯀꯔꯤ ꯇꯧꯔꯒꯦ
ꯑꯩ ꯍꯌꯦꯡꯖꯦ ꯑꯃꯨꯛ ꯇꯨꯝꯃꯒ ꯍꯧꯒꯠꯂꯒ ꯑꯃꯨꯛ ꯆꯥꯛ ꯆꯥ ꯂꯣꯏꯔꯒ ꯑꯃꯨꯛ ꯇꯨꯝꯕ ꯆꯪꯗꯣꯏꯅꯦ
ꯑꯣ ꯅꯨꯉꯥꯏꯔꯦꯅꯦ
ꯅꯪꯗꯤ ꯀꯃꯥꯏ ꯇꯧꯅꯤ
ꯃꯥꯏꯁꯨ ꯍꯧꯒꯠꯂꯒ ꯀ꯭ꯂꯥꯁ ꯆꯠꯀꯅꯤ ꯑꯗꯨꯒ ꯑꯃꯨꯛꯀ ꯋꯥꯀꯤꯡ ꯆꯠꯀꯅꯤ ꯑꯗꯨꯒ ꯂꯥꯢꯔꯤꯛ ꯢꯒꯦ
ꯂꯩꯥꯢꯔꯤꯛ ꯢꯒꯦꯕ
ꯍꯣꯢ
ꯅꯪ ꯂꯥꯏꯔꯤꯛ ꯏꯔꯦ ꯅꯪ ꯀꯩ ꯁꯕꯖꯦꯛꯀꯤ ꯏꯔꯤꯅꯣꯅꯦ
ꯑꯩꯗꯤ ꯀꯦꯁ ꯏꯌꯦ ꯀꯦꯁ
ꯍꯥꯥ
ꯀꯦꯁ ꯀꯦꯁ ꯢꯌꯦ ꯀꯦꯁ ꯄꯦꯁꯦꯟꯒꯤ ꯀꯦꯁ ꯏꯌꯦ
ꯑꯣ ꯀꯦꯁ ꯍꯥꯏꯕ
ꯍꯣꯏ
ꯑꯣ ꯑꯩꯁ ꯁꯤꯅ ꯑꯍꯥꯥꯟꯕꯅꯤꯅꯦ ꯇꯥꯔꯤꯁꯦ
ꯑꯥ
ꯅꯪꯗꯤ ꯑꯁ ꯌꯥꯝꯝꯅ ꯀꯩ ꯍꯥꯢꯁꯤꯔꯥ ꯅꯪꯒ ꯋꯥꯔꯤ ꯁꯥꯕꯁꯦ ꯑꯩꯁꯦ ꯌꯥꯝ ꯂꯥꯡꯕꯒꯨꯝ ꯇꯧꯔꯦꯗ
ꯀꯩꯒꯤ
ꯅꯪꯅ ꯌꯥꯝ ꯍꯦꯟꯅ ꯒ꯭ꯌꯥꯟ ꯇꯥꯁꯤꯟꯕꯒꯤꯔ ꯅꯠꯇ꯭ꯔꯒ ꯑꯩꯅ ꯍꯦꯟꯅ ꯂꯥꯡꯕꯒꯤꯔ ꯈꯪꯗ꯭ꯔꯦ ꯀꯩꯅꯣꯝꯕꯨꯗꯤ
ꯀꯔꯤ
ꯍꯥꯏꯅꯤꯡꯉꯥꯏꯁꯨ ꯂꯩꯇꯕ
ꯎꯝ ꯑꯣ ꯅꯪꯒꯤ ꯐꯦꯚꯔꯤꯠ ꯃꯆꯨ ꯂꯩꯕ꯭ꯔꯥ
ꯍꯣꯏ ꯂꯩꯌꯦ
ꯀꯔꯤ ꯃꯆꯨꯅꯣ
ꯑꯣ
ꯇꯤꯟꯉ ꯑꯗꯨꯏꯗꯤ ꯅꯨꯄꯤ ꯃꯥꯜꯂꯦ
ꯎꯝ ꯑꯩ ꯄꯤꯉꯌꯥꯕ
ꯑꯩꯒꯤ ꯇꯧꯕ꯭ꯔꯥꯅ
ꯐꯥꯒꯤꯅꯦꯗ ꯑꯩ ꯄꯥꯝꯃꯤꯗꯤ ꯒ꯭ꯔꯦꯅꯦꯗ
ꯑꯈꯦ ꯑꯣ ꯑꯗꯨ ꯊ ꯅꯨꯄꯥꯋꯥꯁ
ꯑꯥ
ꯅꯨꯄꯥ ꯃꯥꯂꯦ ꯑꯗꯨꯗꯤ ꯒ꯭ꯔꯔꯤꯗꯤ
ꯑꯗꯨ ꯑꯣꯏꯇꯥꯔꯗꯤ ꯅꯪꯗꯤ ꯀꯔꯤ ꯃꯆꯨ ꯄꯥꯝꯒꯦ
ꯑꯥꯏꯗꯤ ꯅ꯭ꯌꯨꯠ ꯀꯂꯔꯒꯨꯝꯕ ꯄꯥꯝꯃꯦ ꯑꯗꯒꯤ ꯑꯦꯛꯖꯦꯛ ꯃꯆꯨꯗꯤ ꯀꯩꯇ ꯑꯩꯅ ꯄꯝꯕ ꯑꯦꯛꯖꯦꯛ ꯃꯆꯨꯗꯤ ꯂꯩꯥꯇꯦ
ꯑꯗꯨꯗꯤ ꯍꯩꯒꯨꯝꯕꯗꯤ ꯆꯥꯅꯤꯡꯕ ꯂꯩꯕ꯭ꯔꯥ
ꯍꯥꯥ
ꯍꯩꯒꯨꯝꯕ ꯆꯥꯅꯤꯡꯕꯗꯤ ꯂꯩꯕ꯭ꯔꯥ
ꯍꯣꯏ ꯍꯣꯏ ꯑꯗꯨ ꯑ ꯏꯈꯥꯟꯗ ꯃꯥꯒꯤꯅꯤ ꯃꯥ ꯀꯥꯎꯔꯦ ꯏꯗꯤ ꯀꯗꯔ ꯍ
ꯑ ꯂꯣꯏꯔꯦ ꯅꯪ ꯀꯥꯎꯕ ꯍꯥꯏꯕꯁꯦ ꯁꯤꯗꯤ ꯂꯨ ꯂꯨꯖꯥꯠꯅꯤꯍꯦ ꯀꯥꯎꯕ ꯍꯥꯏꯕꯁꯦ
ꯍ ꯅꯪꯒꯗꯤꯦ
ꯑꯩꯔꯣ
ꯍꯣꯏ
ꯑꯩꯒꯤ ꯁꯦ ꯑꯩꯒꯤ ꯐꯦꯕꯔꯦꯠꯁꯦ ꯀꯩ ꯑꯣꯏꯒꯦꯗ ꯑꯩꯗꯤ ꯈꯪꯒꯦꯗꯏꯗꯤ ꯍꯩ ꯀꯌꯥꯝꯅꯅꯤ ꯆꯥꯁꯨ ꯆꯥꯗꯦ ꯍꯩ ꯑꯩꯁꯨ ꯍꯩꯅꯗꯦꯕ ꯑꯩꯗꯤ
ꯑꯣ
ꯑꯩꯒꯤ ꯍꯩꯗꯗꯤ ꯑꯩꯒꯤ ꯐꯦꯕꯔꯥꯏꯠꯁꯤ ꯂꯩꯌꯦ ꯍꯥꯏꯕꯨꯗꯤ ꯂꯩꯗꯦꯗ ꯑꯩꯒꯤꯗꯤ ꯑꯅꯦ ꯁꯤ ꯍꯦꯟꯅ ꯆꯠꯅꯤꯡꯉꯦ ꯍꯥꯏꯕ ꯂꯩꯇꯦꯕꯚ ꯑꯩꯉꯣꯟꯗ ꯎ
ꯑꯗꯨꯗꯤ ꯑꯗꯨꯒ ꯅꯪꯅ ꯅꯪꯒꯤ ꯍꯣꯕꯤꯗꯤ ꯀꯩ ꯂꯩꯒꯦ
ꯑꯩꯒꯤ ꯍꯣꯕꯤꯗꯤ ꯄꯦꯟꯟꯇꯤꯡꯅꯤ
ꯑꯁ ꯅꯪ ꯄꯦꯟꯇꯤꯡ ꯌꯥꯝ ꯍꯩꯔꯝꯒꯗꯧ ꯃꯥꯜꯂꯦꯅꯦ
ꯅꯠꯇꯗ ꯎ
ꯑꯩꯒꯤ ꯑꯩꯒꯤ ꯍꯣꯕꯤꯁꯤ ꯐꯃꯨꯡꯗ ꯍꯤꯞꯄꯒ ꯀꯔꯟ ꯇꯧꯕ ꯑꯁꯤꯅꯤ ꯑꯩꯒꯤ ꯍꯣꯕꯤ
ꯑꯗꯨꯗꯤ ꯀꯠ ꯍꯕꯤꯅꯤ
ꯑ
ꯏ ꯑꯗꯨꯗ ꯅꯥꯟ ꯒꯦꯟꯒꯨꯝꯕ ꯒꯦꯝ ꯀꯔꯤ ꯀꯔꯤꯒꯨꯝꯕ ꯁꯥꯟꯅꯕ꯭ꯔꯥ
ꯑꯩ ꯒꯦꯝꯒꯤ ꯁ ꯑꯩ ꯒꯦꯝ ꯁꯥꯟꯅꯕ ꯍꯥꯏꯕꯁꯦ ꯀ꯭ꯂꯥꯁ ꯑꯣꯐ ꯀ꯭ꯂꯥꯟꯁ ꯈꯛꯇꯅꯦ
ꯑꯣ ꯇꯃꯜꯒꯨꯝꯕ ꯄꯞꯖꯤꯒꯨꯝꯕ
ꯑꯩ ꯑꯦꯝ ꯑꯦꯜꯗꯤ ꯍꯣꯏ ꯁꯥꯟꯅꯔꯝꯃꯦ ꯑꯗꯣ ꯑꯩ ꯑꯦꯀꯥꯎꯟ ꯀꯩꯀꯥ ꯂꯣꯏ ꯌꯣꯟꯊꯣꯛꯈ꯭ꯔ ꯐꯦꯗ
ꯑ ꯍꯧꯗꯤ ꯁꯗꯤ ꯐꯨꯠꯕꯣꯜ ꯁꯅꯥꯄꯥ ꯌꯦꯡꯕ꯭ꯔꯥ
ꯐꯨꯠꯕꯣꯜ
ꯑꯣ
ꯐꯨꯠꯕꯣꯜꯗꯤ ꯑꯥ ꯐꯨꯠꯕꯣꯜ ꯍꯥꯏꯕ꯭ꯔꯥ